ꯍꯜꯂꯣ
ꯎꯝ ꯇꯥꯕꯔꯣ
ꯍꯣꯏ ꯍꯣꯏ ꯇꯥꯏ
ꯇꯥꯕ꯭ꯔꯣ ꯎꯝ ꯑꯩ ꯕꯣꯜ ꯌꯦꯡꯁꯤꯔꯅ ꯉꯥꯏꯔꯝꯃꯦꯕ
ꯑꯣ ꯀꯅꯥꯕꯨ ꯁꯞꯄꯣꯠ ꯇꯧꯕ
ꯑꯔꯖꯦꯟꯇꯤꯅꯥ
ꯑꯣ
ꯏꯪꯪꯂꯦꯟꯅ ꯅꯪ
ꯍꯣꯏ
ꯎꯝ ꯕꯣ ꯌꯦꯡꯗꯣꯏꯔꯣ
ꯌꯦꯡꯒꯅꯤ ꯀꯔꯤ ꯀꯔꯤ ꯌꯦꯟꯁꯥꯡ ꯆꯥꯔꯦ
ꯎꯝ ꯑꯩꯈꯣꯏ ꯏꯔꯣꯟꯕꯁꯨ ꯆꯥꯏꯑ ꯑꯗꯨꯗꯤ ꯄꯥꯟꯒ ꯊꯥꯡꯖꯤꯡ ꯏꯔꯣꯟꯕꯗꯣ
ꯎꯝ
ꯑꯗꯨꯅꯦ ꯑꯗꯨꯒ ꯉꯥ ꯊꯣꯡꯕꯁꯨ ꯆꯥꯏ ꯑꯗꯨꯒ ꯀꯥꯡꯁꯣꯏꯁꯨ ꯆꯥꯏ
ꯌꯥꯝ ꯍꯥꯎꯗ ꯃꯥꯜꯂꯦꯀꯣ
ꯍꯥꯎ ꯋꯦ ꯅꯪꯗꯤ
ꯑꯩꯒꯤ ꯆꯝꯊꯣꯡ ꯑꯃꯒ ꯌꯦꯟ ꯇꯥꯎꯕ
ꯅꯪꯁꯨ ꯍꯥꯎꯋꯏꯗꯨꯗꯤ
ꯅꯣꯏꯒꯤꯁꯤꯅ ꯍꯦꯟ ꯑꯣꯏꯔꯨꯕꯅꯤ
ꯍꯦꯟꯅ ꯍꯦꯟꯅ ꯍꯥꯎꯗꯧ ꯃꯥꯜꯂꯦ
ꯍꯥꯎꯇꯦꯗ
ꯁꯤꯗꯤ ꯀꯩ ꯀꯩ ꯆꯠꯄ꯭ꯔꯣ
ꯉꯁꯤ ꯕꯖꯥꯔ ꯆꯠꯂꯦ ꯁꯣꯄꯤꯡ ꯈꯔ ꯆꯠꯂꯦ
ꯑꯦ ꯌꯥꯝ ꯐꯩꯀꯣ
ꯑꯁꯤꯅ ꯑꯍꯥꯟꯕ ꯑꯗꯨꯒ ꯑꯔꯣꯏꯕꯁꯨ ꯑꯣꯏꯔꯅꯤ ꯁꯤꯒꯤ ꯁꯣꯄꯤꯡꯁꯦ ꯁꯤꯒꯤ ꯆꯍꯤꯁꯤꯗ
ꯑꯔꯣꯏꯕ ꯀꯥꯏꯅ ꯗꯨꯠ
ꯃꯥꯅꯦ ꯑꯦꯡꯕꯅꯦ ꯑꯩꯈꯣꯏꯗ ꯁꯣꯞꯄꯤꯡ ꯆꯠꯄꯁꯦ ꯌꯥꯝ ꯆꯠꯇꯦꯅ ꯀꯩ
ꯎꯝ ꯑꯗꯣ ꯃꯇꯝ ꯂꯩꯔꯤꯗ ꯑꯃꯨꯛꯀꯁꯨ ꯆꯠꯅꯕ
ꯈꯪꯗꯦ ꯃꯇꯝꯕꯨꯗꯤ ꯂꯩꯌꯦꯗ ꯑꯗꯣ ꯑꯩꯈꯣꯏꯅ ꯆꯠꯇꯕ
ꯎꯝ
ꯆꯍꯤ ꯑꯃꯗ ꯆꯠꯇꯕ ꯀꯨꯝꯁꯤꯁꯨ ꯌꯥꯎꯕꯅꯦ
ꯑꯁ ꯅꯪꯁꯦ ꯑꯗꯨ ꯆꯤꯟꯊꯤꯅꯣꯗ ꯑꯗꯨꯝ ꯆꯠꯂꯕꯅꯤꯅ
ꯀꯥꯏꯅꯒꯤ ꯃꯥꯏꯅ ꯆꯤꯟꯊꯤꯗꯣꯏꯅꯣ ꯅꯪꯕꯨ ꯃꯉꯣꯟꯗ ꯍꯧꯖꯤꯛ ꯐꯣꯇꯣ ꯊꯥꯔꯛꯄ ꯌꯥꯏꯅꯦ ꯑꯩ ꯂꯧꯕ ꯍꯣꯏꯗꯣ ꯆ ꯑꯣ ꯇꯥꯕ꯭ꯔꯣ ꯍꯜꯂꯣ ꯑꯣ ꯇꯥꯔꯕ꯭ꯔꯣ
ꯎꯝ
ꯎꯝ ꯅꯣꯏꯗꯤ ꯀꯥꯏ ꯆꯠꯂꯦ ꯉꯁꯤ
ꯑꯩꯏ ꯌꯨꯝꯗ ꯂꯩꯌꯦ
ꯑꯣ
ꯂꯩꯕ ꯅꯠꯇ꯭ꯔꯣ ꯅꯪꯁꯨ
ꯌꯨꯝꯗ ꯂꯩ ꯑꯗꯣ ꯉꯁꯤ ꯀꯥꯏ ꯆꯠꯄꯅꯣ ꯍꯣꯏ ꯉꯁꯥꯏ ꯆꯠꯂꯒ
ꯎꯝ ꯋꯥꯗꯕꯅꯦ ꯈꯪꯗꯦ ꯕꯖꯥꯔ ꯆꯠꯄꯁꯤꯁꯨ ꯋꯥꯕꯅꯤ
ꯍꯣꯏ ꯋꯥꯏ
ꯀꯨꯂꯦꯖ ꯀꯥꯕꯁꯤꯐꯥꯎ ꯋꯥꯏꯗ
ꯅꯨꯡꯉꯥꯏꯔꯝꯒꯅꯤꯗ ꯅꯪꯒꯤꯗꯤ
ꯋꯥꯏꯌꯦ
ꯑ
ꯑꯗ ꯀꯣꯏꯆꯠ ꯆꯠꯂꯤꯕꯗꯨꯅ ꯁꯤ ꯑꯩꯈꯣꯏ ꯈꯨꯟꯗꯒꯤ ꯀꯩꯅꯣ ꯒꯥꯔꯤ ꯄꯥꯔꯀꯤꯡꯐꯥꯎ ꯃꯈꯣꯡꯅ ꯀꯨꯝꯃꯦ ꯑꯗꯨ ꯑꯃꯨꯛ ꯀꯥꯈꯠꯄꯗꯁꯨ ꯈꯣꯡꯅ ꯀꯥꯈꯠꯂꯦ ꯋꯥꯏꯕ ꯒꯥꯔꯤꯒꯨꯝꯕꯗꯣ ꯐꯪꯗꯕꯅꯤꯅ ꯃꯔꯛ ꯃꯔꯛꯇꯗꯤ ꯊꯦꯡꯅꯕꯁꯨ ꯂꯩꯌꯦꯕꯀꯣ ꯃꯣꯏ ꯆꯠꯊꯣꯛ ꯆꯠꯁꯤꯟ ꯇꯧꯕꯗ ꯑꯗ ꯄꯥꯛ ꯐꯪꯗꯦꯕ
ꯑꯣ ꯑꯗꯨꯗꯤ ꯑꯩ ꯄꯤꯛꯀꯞ ꯇꯧꯕ ꯂꯥꯛꯀꯦ
ꯎꯝ ꯅꯪ ꯌꯨꯝ ꯍꯟꯕ ꯊꯦꯡꯒꯅꯤ
ꯌꯥꯝ ꯂꯥꯞꯄ꯭ꯔꯕ
ꯑꯥ ꯑꯣ ꯑꯗꯨꯝ ꯂꯥꯞꯄꯦ ꯆꯤꯟꯊꯤꯕ ꯑꯩꯗꯤ ꯂꯥꯛꯑꯣ ꯍꯥꯏꯔꯤꯕꯅꯦ ꯅꯪ ꯉꯝꯃꯒ
ꯏꯁ ꯅꯪ ꯍꯥꯏꯁꯨ ꯍꯥꯏ ꯅꯣꯡꯃꯣꯟꯇꯁꯨ ꯍꯥꯏꯗꯦ ꯅꯪ
ꯈꯪꯁꯨ ꯈꯪꯗꯅ ꯀꯃꯥꯏꯅ ꯍꯥꯏꯗꯣꯏꯕ
ꯍꯣꯏꯅꯦ ꯈꯪꯗꯦ ꯍꯥꯏꯅ ꯑꯗꯨꯝ ꯇꯨꯃꯤꯟ ꯈꯪꯗꯦ ꯍꯥꯏꯅ ꯑꯗꯨꯝ ꯂꯩꯔꯗꯤ ꯀꯃꯥꯏ ꯈꯪꯒꯅꯤꯀꯣ
ꯎꯝ ꯃꯥꯅꯦ
ꯃꯥꯅꯤ ꯍꯥꯏ
ꯑꯩꯁꯦ ꯍꯧꯖꯤꯛꯁꯦ ꯅꯪꯁꯦ ꯃꯌꯦꯛ ꯁꯦꯡꯅ ꯈꯪꯗ꯭ꯔꯤꯀꯣ ꯃꯌꯦꯛ ꯁꯦꯡꯗ꯭ꯔꯤ
ꯑ
ꯑꯩꯉꯣꯟꯗ ꯑꯗꯨꯝ ꯋꯥꯔꯤ ꯁꯥꯔꯛꯄꯗꯨꯔꯕ
ꯍꯣꯏꯅꯦ
ꯑꯗꯨ ꯅꯪ ꯁꯤ ꯐꯣꯟꯗꯒ ꯑꯁꯦꯡꯕꯗꯣ ꯅꯪ ꯈꯣꯟꯗꯣ ꯃꯥꯟꯅꯗꯕ
ꯀꯔꯤ ꯀꯃꯥꯏ ꯇꯧꯒꯦ ꯍꯜꯂꯣ ꯍꯜꯂꯣ
ꯍꯥꯎ ꯍꯥꯎ ꯍꯥꯎ
ꯎ ꯀꯃꯥꯏꯅ ꯇꯧꯒꯦꯕ
ꯐꯍ ꯁꯦꯡꯕꯒ ꯅꯪ ꯈꯣꯟꯖꯦꯜꯗꯣ ꯈꯦꯠꯅꯩ ꯍꯥꯏꯕ
ꯈꯦꯠꯅꯕꯗꯣ ꯈꯦꯠꯅꯕꯒꯤ ꯈꯦꯠꯅꯕꯗꯣ ꯍꯥꯏꯌꯣꯅꯦ
ꯑꯁ ꯈꯪꯗꯦ ꯑꯗꯨꯝ ꯅꯪ ꯐꯣꯟꯗꯁꯤ ꯈꯣꯟ ꯇꯣꯡꯉꯥꯟꯕ ꯑꯗꯨꯏꯅꯤꯗ
ꯑꯣ
ꯑꯩꯒꯤꯁꯨ ꯑꯗꯨꯝ ꯍꯩꯌꯦ ꯃꯤꯅ ꯑꯁꯦꯡꯕꯒ ꯐꯣꯟꯗꯒ ꯅꯪ ꯈꯣꯟꯖꯦꯜ ꯃꯥꯟꯅꯗꯦꯅ
ꯑꯗꯨꯗꯤ ꯐꯣꯟꯅ ꯑꯣꯏꯔꯝꯒꯅꯤ
ꯈꯪꯗꯦ ꯎ ꯅꯣꯏꯗꯤ ꯕꯣꯜ ꯌꯦꯡꯕꯗꯣ ꯇꯤꯚꯤꯗ ꯌꯦꯡꯗꯣꯏꯔꯥ ꯅꯠꯇ꯭ꯔꯒ ꯐꯣꯟꯗ ꯌꯦꯡꯗꯣꯏꯔꯥ
ꯑꯩꯈꯣꯏ ꯄ꯭ꯔꯣꯖꯦꯛꯇꯔꯗ ꯌꯦꯡꯉꯦ ꯑꯗꯨ ꯉꯁꯤꯗꯤ ꯐꯣꯟꯗ ꯌꯦꯡꯒꯗꯥ ꯃꯥꯜꯂꯦ
ꯎꯝ ꯏꯅꯦ ꯍꯣꯏꯗ ꯌꯦꯡꯕ ꯆꯠꯇꯣꯏꯅꯦ ꯍꯥꯏꯗꯤ ꯑꯩꯈꯣꯏ ꯄꯨꯟꯅ ꯌꯦꯡꯃꯤꯟꯅꯗꯣꯏꯅꯤ ꯃꯤ ꯌꯥꯝꯃꯦ ꯑꯗꯣ ꯃꯤ ꯌꯥꯝꯕꯗꯨꯅꯁꯨ ꯌꯦꯡꯕꯗꯤ ꯅꯨꯡꯉꯥꯏꯌꯦꯕ
ꯍꯣꯏ ꯃꯤ ꯌꯥꯝꯃꯒ ꯌꯦꯡꯕ ꯅꯨꯡꯉꯥꯏꯕꯅꯦ ꯆꯥꯃꯤꯟ ꯊꯥꯛꯃꯤꯟꯅꯔꯒꯀꯣ
ꯎꯝ ꯃꯥꯅꯤ ꯑꯆꯥꯄꯣꯠꯁꯨ ꯆꯥꯗꯣꯏꯅꯦ ꯉꯁꯥꯏ ꯗꯨꯀꯥꯟꯗ ꯆꯠꯂꯒ ꯑꯆꯥꯄꯣꯠꯒꯨꯝꯕꯁꯨ ꯂꯩꯌꯦ
ꯍꯣꯏ ꯑꯗꯨꯃꯥꯏꯅ ꯊꯦꯡꯉꯗꯤ ꯅꯨꯡꯉꯥꯏꯕꯅꯦ
ꯎꯝ
ꯍꯥꯏꯗꯤ ꯊꯦꯡꯁꯨ ꯊꯦꯡꯕꯅꯤꯅꯀꯣ ꯕꯣꯜ ꯃꯇꯝꯗꯣ ꯇꯥꯕ꯭ꯔꯣ
ꯎꯝ
ꯕꯣꯜꯒꯤ ꯃꯇꯝꯗꯣ ꯊꯦꯡꯁꯨ ꯊꯦꯡꯕꯅꯤꯅ ꯆꯔꯥ ꯋꯥꯅꯤꯡꯒꯅꯤꯕ ꯑꯃꯨꯛꯒ ꯇꯥꯕ꯭ꯔꯣ ꯍꯜꯂꯣ
ꯑꯣ ꯅꯦꯠꯋꯥꯛꯁꯦ ꯅꯨꯡꯉꯥꯏꯇꯕ ꯃꯥꯜꯂꯤꯕꯣ ꯇꯥꯕ꯭ꯔꯣ ꯍꯜꯂꯣ ꯍꯜꯂꯣ
ꯇꯥꯕ꯭ꯔꯣ
ꯍꯣꯏ ꯍꯣꯏ ꯇꯥꯏ
ꯇꯨꯃꯤꯟꯅ ꯂꯩꯒꯦ
ꯑꯩꯅ ꯉꯥꯡꯉꯒ ꯅꯪ ꯇꯨꯃꯤꯟ ꯂꯩꯔꯒ
ꯎꯝ ꯑꯩꯉꯣꯟꯗ ꯇꯥꯗꯕꯩꯅꯦ
ꯎꯝ ꯅꯦꯠꯋꯥꯛ ꯐꯠꯇꯕꯒꯤ ꯑꯣꯏꯔꯝꯒꯅꯤꯀꯣ
ꯎꯝ ꯈꯪꯗꯦ ꯅꯦꯋꯥꯛꯇꯤ ꯍꯧꯖꯤꯛꯁꯦ ꯑꯗꯨꯝ ꯅꯨꯡꯉꯥꯏꯕꯅꯦꯕ ꯑꯗꯣ ꯉꯁꯥꯏꯗꯤ
ꯑꯩꯒꯤꯁꯨ ꯅꯦꯠꯋꯥꯛꯇꯤ ꯑꯗꯨꯝ ꯌꯥꯏꯗ ꯅꯪꯒꯤ ꯀꯩꯅꯣ ꯃꯔꯨꯞꯁꯤꯡꯁꯨ ꯀꯣꯂꯦꯁ ꯆꯥꯃꯤꯟꯅꯕ꯭ꯔꯥ ꯁꯤꯗ ꯍꯜꯂꯣ ꯍꯜꯂꯣ ꯍꯜꯂꯣ ꯍꯜꯂꯣ ꯍꯜꯂꯣ ꯇꯥꯕ꯭ꯔꯣ ꯍꯜꯂꯣ ꯍꯜꯂꯣ ꯍꯜꯂꯣ